ꯇꯥꯏ
ꯑꯣ ꯇꯥꯏꯌꯦ ꯆꯇꯥꯏ
ꯅꯪꯒꯤ ꯏꯪꯕꯒꯤ ꯃꯈꯣꯟꯗꯨꯗꯤ ꯌꯥꯝ ꯀꯜꯂꯦꯍꯦ
ꯀꯩꯗꯧꯋꯦꯕ
ꯑꯥ ꯋꯥꯔꯤꯗ ꯂꯣꯏꯔꯛꯀꯦꯅꯦ
ꯑꯗꯨꯗꯀꯣ ꯑꯥ ꯑꯩꯗꯨ ꯂꯣꯏꯕꯗꯣ ꯈꯪꯍꯧꯗ꯭ꯔꯦ ꯍꯧꯖꯤꯛꯑꯡꯡ ꯍꯣꯔꯦ ꯅꯪ ꯀꯔꯤꯔꯥꯥ ꯃꯊꯛꯀꯤꯗꯣ ꯅꯝꯃꯦꯀꯣ
ꯃꯊꯛꯀꯤꯗꯣ ꯅꯝꯃꯦ ꯍꯥꯏꯕꯗꯤ
ꯑꯥꯁ ꯇꯧ ꯂꯣꯏꯔꯀꯥꯟꯗ ꯅꯝꯕꯗꯣ
ꯅꯝꯃꯦ ꯅꯝꯃꯦ ꯍꯣꯏ
ꯑꯣ ꯑꯗꯨ ꯀꯣ ꯑꯗꯨ ꯋꯥꯏ ꯁꯤꯠꯀꯦ ꯍꯧꯒꯠꯂꯣ ꯍꯥꯏꯕꯗꯨꯗ ꯑꯩ ꯍꯧꯒꯠꯂꯦ ꯑꯗꯨ ꯍꯧꯒꯠꯄ ꯀꯥꯟꯗ ꯃꯥꯖꯦ ꯋꯥꯏ ꯁꯤꯠ ꯁꯤꯠꯂꯩꯌꯦ ꯑꯩꯅ ꯑꯩꯒꯤ ꯐꯣꯟꯗꯒꯤ ꯑꯩꯅ ꯃꯩ ꯊꯥꯜꯂꯦꯀꯣ ꯑꯗꯨꯗꯒꯤꯗꯤ ꯑꯩꯅ ꯊꯣꯡꯅꯥꯎꯗ ꯍꯥꯏꯕꯗꯤ ꯂꯦꯞꯑꯒ ꯂꯦꯞꯄꯒ ꯃꯥꯒꯤ ꯃꯉꯣꯟꯗ ꯃꯩ ꯊꯥꯜꯂꯤꯗꯣ ꯊꯣꯡꯅꯥꯎ ꯌꯦꯡꯊꯣꯛ ꯌꯦꯡꯊꯣꯛꯄ ꯀꯥꯟꯗꯗꯤ ꯏꯏ ꯃꯤ ꯑꯇꯣꯞꯄ ꯂꯩꯀꯥꯏ ꯑꯩꯈꯣꯏꯒꯤ ꯑꯩꯈꯣꯏ ꯌꯨꯝ ꯃꯅꯥꯛꯀꯤ ꯂꯣꯏꯅ ꯃꯩ ꯉꯥꯜ ꯂꯩꯔꯝꯕ ꯑꯩꯁꯦ ꯀꯔꯤ ꯍꯣꯏ ꯉꯥ ꯉꯁꯥꯏꯗꯒꯤ ꯉꯥꯜ ꯂꯩꯔꯝꯃꯦ ꯕꯥ ꯕꯥꯅꯤꯅ ꯌꯦꯡꯊꯣꯛꯇꯕꯩꯅꯦꯕ ꯍꯥꯏꯕꯗꯤ ꯁꯤꯗ ꯃꯩ ꯂꯥꯛꯑꯁꯨ ꯄꯥꯛ ꯎꯗ‌ꯦꯅ ꯑꯩꯈꯣꯏ ꯑꯩꯈꯣꯏ ꯔꯨꯝꯗꯒꯤꯗꯤ ꯑꯩꯈꯣꯏ ꯀꯥꯗꯒꯤꯗꯤ ꯈꯪꯗꯕꯅꯤꯅ ꯑꯩꯁꯦ ꯎꯝ ꯊꯣꯛꯅꯥꯎꯗꯩ ꯌꯦꯡꯊꯣꯛꯎꯕ ꯀꯥꯟꯗ ꯑꯗꯩ ꯃꯩ ꯂꯥꯛꯄ ꯎꯔꯝꯕꯗꯨꯗ ꯑꯩꯁꯦ ꯂꯥꯛꯈ꯭ꯔꯦꯕ ꯂꯥꯛꯑꯒ ꯍꯥꯏꯕꯗꯤ ꯑꯩꯈꯣꯏꯒꯤ ꯑꯁꯤ ꯎꯝ ꯊꯣꯡ ꯃꯅꯥꯛ ꯂꯣꯏꯅ ꯊꯥꯗꯕꯤ ꯂꯩꯔꯝꯕ ꯋꯥꯅꯤꯗ ꯑꯗꯨꯗꯒꯤꯗꯤ ꯑꯩ ꯊꯥꯔꯦꯅ ꯏꯅꯥꯎ ꯅꯨꯞ ꯑꯗꯨꯒꯤ ꯏꯅꯥꯎ ꯅꯨꯄꯤꯒꯤ ꯏꯕꯥꯏꯅꯤꯁꯦ ꯅꯣꯛꯄ ꯂꯦꯞꯇ꯭ꯔꯦ ꯈꯪꯕ꯭ꯔꯥ ꯃꯥꯗꯤ ꯐꯨ ꯅꯣꯛꯄꯗ ꯐꯨꯒꯟꯕ ꯃꯤ ꯈꯔ ꯂꯩꯗꯥꯏꯀꯣ ꯅꯣꯛꯄ ꯈꯨꯗꯤꯡ ꯑꯗꯨꯝ ꯐꯨꯕꯗꯣ ꯃꯤꯉꯣꯟꯗ
ꯑꯩ ꯑꯩꯉꯣꯟꯗ ꯐꯨꯔ ꯅꯣꯛꯑ ꯂꯩꯕ ꯑꯩꯌꯥ ꯀꯌꯥꯃꯨꯛ
ꯋꯥ
ꯍꯣꯏ ꯍꯣꯏ ꯇꯧꯕꯅꯦ ꯃꯥꯗꯤ
ꯅꯪꯒꯨꯝꯕꯗꯤ ꯑꯗꯨꯝ ꯐꯨꯌ‌ꯦꯕ ꯍ‌ꯣꯏ ꯆꯩ ꯀꯌꯥ ꯆꯥꯔꯒꯦ ꯅꯪꯕꯨ
ꯍꯣꯏ ꯍꯥ ꯍꯥ ꯍꯥ ꯇꯧꯔꯒ ꯑꯗꯨꯝ ꯃꯤꯉꯣꯟꯗ ꯄꯞ ꯄꯞ ꯑꯗꯨꯝ ꯊꯣꯝꯕꯅꯦ ꯃꯥꯗꯤ
ꯑꯠꯆꯥ ꯑ ꯅꯣꯛꯇꯧꯕ ꯉꯝꯗ꯭ꯔꯦ ꯍꯧꯖꯤꯛꯀꯤꯗ‌ꯣ
ꯅ‌ꯣꯛꯅꯤꯡꯕ ꯋꯥꯅ‌ꯦꯗ
ꯍꯥꯍ ꯍ ꯍ
ꯑꯁꯤꯅꯦꯇ ꯉꯔꯥꯡꯒꯤ ꯏꯕꯥꯏꯅꯤꯅ ꯖꯨꯒ‌ꯣꯠ ꯆꯥꯗꯕ ꯆꯥꯡꯗ‌ꯣ
ꯑꯁ ꯉꯁꯤ ꯅꯨꯡꯗꯥꯡꯁꯦ ꯀꯌꯥꯝ ꯇꯨꯝꯃꯔꯣꯏ ꯅꯨꯡꯊꯤꯟꯗꯨꯗ ꯐꯖꯅ ꯇꯨꯝꯈ꯭ꯔꯕꯅꯤ
ꯍꯣꯔꯦꯟ ꯕꯣꯜ ꯌꯦꯡꯉꯣ ꯍꯣꯏ ꯁꯥꯟꯅꯗꯧꯕꯅꯤꯅ ꯑꯩꯁꯨ ꯍꯣꯔꯦꯟ ꯌꯦꯡꯁꯤꯔ ꯈꯪꯗ‌ꯔꯤ
ꯍ‌ꯣꯔꯦꯟꯗꯣ ꯄꯨꯡ ꯃꯄꯟ ꯃꯈꯥꯏ ꯑꯗꯨꯗ ꯂꯩꯕ ꯃꯥꯜꯂ‌ꯦ
ꯅꯠꯇꯦ ꯃꯄꯜ ꯅꯠꯇ ꯃꯈꯥꯏ ꯅꯠꯇꯦ ꯚꯥꯔꯣ ꯃꯈꯥꯏꯗꯅꯦ
ꯑꯦ ꯃꯈꯥꯏꯗꯅꯦ ꯑꯆꯥ ꯑꯆꯥ ꯃꯥꯄꯜ ꯃꯈꯥꯏꯗꯨꯗꯤ ꯑꯗꯨꯅ ꯇꯥꯡ ꯇꯔꯦꯠ ꯅꯨꯃꯤꯠꯀꯤꯅꯤ ꯆꯨꯝꯃ‌ꯦ
ꯅꯪꯗꯤ ꯌꯦꯡꯗ꯭ꯔꯥꯁꯨ ꯌꯥꯏꯗ ꯅꯪ ꯅꯣꯏ ꯁꯥꯟꯅꯔꯣꯏꯗꯕꯅꯤꯅ ꯑꯩꯗꯤ ꯍꯣꯔꯦꯟꯗꯤ ꯑꯩꯈ‌ꯣꯏ ꯁꯥꯟꯅꯗꯧꯕꯅꯤꯅ
ꯍꯣꯏꯅꯦ ꯍꯩꯌꯦꯡ ꯅꯠꯇꯦ ꯍꯣꯔꯦꯟꯒꯤꯗꯨꯗꯤ ꯌꯦꯡꯗ꯭ꯔꯥꯁꯨ ꯌꯥꯏꯌ‌ꯦꯅ‌ꯦ ꯌꯦꯡꯅꯤꯡꯕꯁꯨ ꯐꯥꯎꯗꯦ
ꯑꯩꯒꯤꯅꯤꯅꯦ ꯍꯣꯔꯦꯟ ꯌꯦꯡꯒꯗꯧꯕꯁꯦ
ꯑꯗꯨ ꯑ‌ꯣꯏꯁꯨ ꯑꯥ ꯌꯦꯡꯗꯤ ꯌꯦꯡꯅꯤꯡꯕꯅꯦ ꯑꯗꯣ ꯑꯃꯨꯛ ꯊꯕꯛ ꯆꯠꯀꯗꯕꯁ‌ꯦ ꯈꯜꯂꯨꯔꯒꯅ‌ꯦ ꯌꯥꯝ ꯇꯜꯂ‌ꯦ
ꯑ ꯊꯦꯡ ꯇꯨꯝꯕꯅꯤꯅ ꯅꯪ ꯍꯥꯏꯕꯗꯤ ꯑꯗꯨ ꯌꯦꯡꯗ꯭ꯔꯥꯁꯨ ꯊꯦꯡ ꯊꯦꯡ ꯇꯨꯝꯃꯤꯗꯨꯗꯤ
ꯊꯦꯡꯉ‌ꯦ ꯍꯥꯏꯕꯗ ꯄꯨꯡ ꯑꯅꯤꯗꯒꯤ ꯍꯦꯟꯅ ꯃꯤꯄꯥꯛ ꯊꯦꯡꯗꯦꯀꯣ
ꯑꯗꯨꯝ ꯃꯣꯏꯗ ꯑꯗꯨꯃꯛꯇꯤ ꯌꯧꯔꯣꯏꯅ ꯄꯨꯡ ꯑꯅꯤ ꯁ꯭ꯋꯥꯏꯗ
ꯍꯟꯗꯛꯁꯤꯗꯤ ꯑꯗ‌ꯣ ꯍꯦꯟꯒꯅꯤ ꯃꯔꯝ ꯈꯪꯕ꯭ꯔꯥ ꯍꯟꯗꯛꯁꯤꯗꯤ ꯉꯝꯗ꯭ꯔꯥꯗꯤ ꯉꯝꯗ꯭ꯔꯦ ꯍꯥꯏꯕ ꯂꯩꯇꯦꯕ ꯉꯝꯗ꯭ꯔꯤꯐꯥꯎ ꯁꯥꯟꯅꯒꯗꯧꯕꯅꯤꯅ
ꯑꯁ
ꯃꯇꯝ ꯍꯥꯞ ꯍꯥꯞꯂꯒ ꯁꯥꯟꯅꯒꯅꯤ ꯄꯨꯡꯈꯥꯏ ꯑꯃꯨꯛ ꯍꯥꯞꯀꯅꯤ
ꯑꯗꯨꯗꯒꯤꯅꯤꯅꯦ ꯅꯨꯡꯉꯥꯏ ꯍꯥꯏꯕꯗꯤ ꯍꯥꯏ ꯄꯦꯟꯗꯕꯗꯣ ꯋꯥꯈꯜ ꯌꯥꯝ ꯅꯨꯡꯉꯥꯏꯇꯕꯗꯣ
ꯅꯠꯇꯦ ꯑꯅꯤꯃꯛ ꯑꯅꯤꯃꯛ ꯅꯝꯕꯔ ꯑꯅꯤꯃꯛ ꯃꯥꯟꯅꯔꯒꯗꯤꯅ ꯃꯁꯤꯡꯗꯣ ꯃꯁꯤꯡꯗꯣ ꯑꯅꯤꯃꯛ ꯃꯥꯟꯅꯕ ꯇꯥꯔꯒꯗꯤ ꯑꯃꯨꯛ ꯍꯥꯞꯀꯅꯦꯕ ꯃꯇꯝꯗꯣ ꯄꯨꯡꯈꯥꯏ ꯍꯥꯞꯀꯅꯤ ꯄꯨꯡꯈꯥꯏ ꯍꯥꯞꯂꯕ ꯃ ꯇꯨꯡꯗ ꯑꯃꯨꯛ ꯃꯥꯟꯅꯔꯒꯗꯤꯅꯦ ꯀꯥꯎꯔꯅꯤ ꯑꯃꯨꯛ ꯍꯥꯄꯔꯣꯏ ꯀꯥꯎꯔꯅꯦꯕ ꯑꯗꯨꯒꯤ ꯃꯇꯝ ꯌꯥꯝ ꯆꯪꯕꯅꯦ ꯀꯥꯎꯔꯝꯗꯥꯏꯒꯤ ꯃꯃꯥꯡꯗꯅꯦ
ꯎꯝ
ꯑꯃꯨꯛ ꯀꯩ ꯍꯥꯏꯇꯥꯔꯦ ꯑꯥ ꯏꯁꯤꯡꯒꯤ ꯃꯇꯝ ꯀꯣ ꯏꯁꯤꯡ ꯊꯛꯄꯒꯤ ꯑꯗꯣ ꯃꯇꯝꯁꯨ ꯑꯃꯨꯛ ꯂꯩꯒꯅꯤ ꯑꯗꯣ ꯃꯇꯝꯁꯦ ꯐꯖꯅ ꯆꯠꯄꯅꯦ ꯍꯥꯏ ꯑꯁꯦꯡꯕꯗꯤ ꯀꯩꯅꯣꯗ ꯂꯣꯏꯕꯅꯦꯕ ꯃꯇꯝꯗꯣ
ꯎꯝ
ꯎꯝ ꯃꯧꯗ꯭ꯔꯥꯗ ꯂꯣꯏꯕꯅꯦꯕꯀꯣ
ꯎꯝ
ꯃꯧꯗ꯭ꯔꯥꯗ ꯂꯣꯏꯕꯗꯨꯗ ꯑꯃꯨꯛ ꯄꯨꯡꯈꯥꯏ ꯍꯥꯞꯄꯦ ꯑꯗꯣ ꯍꯦꯛ ꯂꯣꯏꯔꯒ ꯃꯤꯅꯤꯠ ꯃꯤꯅꯤꯠ ꯃꯉꯥ ꯇꯔꯥꯁꯦ ꯑꯃꯨꯛ ꯍꯥꯞꯈꯤꯅꯤ ꯏꯁꯤꯡ ꯊꯛꯅꯕꯀꯣ
ꯎꯝ
ꯑꯗꯨ ꯂꯣꯏꯔꯒ ꯄꯨꯡꯈꯥꯏꯃꯨꯛ ꯍꯥꯞꯕ ꯃꯤꯅꯤꯠꯁꯦ ꯅꯤꯐꯨ ꯆꯠꯂꯦꯗꯅꯀꯣ
ꯎꯝ
ꯀꯩꯒꯨꯝꯕ ꯑꯃꯨꯛ ꯃꯥꯟꯅꯕ ꯇꯥꯔꯒꯗꯤ ꯃꯤꯅꯤꯠ ꯃꯉꯥ ꯇꯔꯥꯃꯨꯛ ꯍꯥꯞꯈꯤꯅꯤ ꯀꯣ ꯏꯁꯤꯡ ꯊꯛꯄꯒꯤ ꯑꯗꯨꯒ ꯑꯃꯨꯛ ꯀꯥꯎꯔꯅꯤ ꯀꯥꯎꯕꯁꯦ ꯃꯇꯝꯁꯦ ꯌꯥꯝꯗ꯭ꯔꯦ ꯍꯥꯏꯕꯗꯤ ꯃꯤꯅꯤꯠ ꯀꯨꯟꯒꯨꯝꯕꯃꯨꯛ ꯂꯧꯒꯅꯦꯕ ꯃꯊꯪ ꯃꯊꯪ ꯀꯥꯎꯔꯛꯄꯗ ꯃꯤꯁꯦ ꯑꯥ ꯃꯉꯥ ꯃꯉꯥ ꯍꯦꯟꯅ ꯀꯥꯎꯔꯅꯤ ꯃꯉꯥ ꯃꯉꯥ ꯍꯦ ꯍꯥꯟꯅ ꯀꯥꯎꯕꯗꯅꯦ ꯃꯥꯟꯅꯔꯦ ꯍꯥꯏꯔꯁꯦ ꯑꯃꯨꯛꯀ ꯀꯣ
ꯎꯝ
ꯃꯤ ꯑꯍꯨꯝ ꯑꯃꯨꯛꯀ ꯀꯥꯎꯈꯤꯅꯤ ꯑꯗꯨꯁꯨ ꯑꯃꯨꯛ ꯃꯥꯟꯅꯔꯦ ꯍꯥꯏꯔꯁꯤꯀꯣ
ꯎꯝ
ꯑꯃꯃꯝ ꯑꯃꯨꯛ ꯀꯥꯎꯒꯅꯤ ꯐꯖꯕꯅꯦ ꯃꯇꯝ ꯌꯥꯝ ꯆꯪꯕꯅꯦ ꯑꯗꯨꯅꯦ ꯑꯗꯨꯒꯤ ꯄꯨꯡ ꯑꯅꯤꯗ ꯕꯣꯔꯣ ꯃꯈꯥꯏꯗ ꯍꯧꯔꯦ ꯄꯨꯡ ꯑꯅꯤꯗ ꯂꯣꯏꯒꯅꯤ ꯍꯥꯏꯕ ꯂꯩꯇꯦ
ꯑꯍꯨꯝꯗꯁꯨ ꯂꯣꯏꯕ ꯌꯥꯏ ꯆꯪꯕꯅꯦ ꯃꯇꯝ
ꯍꯣꯔꯦꯟꯗꯤ ꯑꯈꯣꯏ ꯉꯝꯒꯅꯤꯗ
ꯉꯝꯒꯅꯤ ꯍꯣꯏ ꯃꯃꯤꯡ ꯂꯩꯕꯅꯦ ꯑꯈꯣꯏꯒꯤꯗꯣ ꯅꯣꯏꯒ ꯄꯥꯟꯅꯔꯒꯗꯤ ꯑꯩꯈꯣꯏꯕꯨꯗꯤ ꯉꯝꯒꯅꯤ ꯑꯗꯨꯕꯨ ꯉꯁꯤꯒꯤ ꯑꯣꯏꯅꯗꯤ ꯅꯣꯏꯒꯤ ꯗꯨ ꯉꯝꯒꯅꯤ
ꯑꯩꯈꯣꯏꯒ ꯅꯣꯏꯒ ꯃꯥꯟꯅꯔꯗꯤ ꯃꯥꯟꯅꯔ ꯅꯣꯏ ꯉꯝꯒꯅꯤ ꯍꯥꯏꯕ
ꯉꯝꯗ꯭ꯔꯗꯤ ꯀꯩꯅꯣ
ꯏꯁ
ꯈ꯭ꯋꯥꯏꯗꯩ ꯍꯩꯕ ꯃꯈꯣꯏꯕꯨ ꯑꯩꯕꯨꯗꯤ
ꯉꯝꯃꯦꯟ ꯍꯥꯏꯕꯗꯤ ꯉꯝꯃꯦꯟ ꯍꯥꯏꯕꯗꯤ ꯆꯍꯤ ꯈꯨꯗꯤꯡ ꯑꯗꯨ ꯁꯥꯟꯅꯕ ꯈꯨꯗꯤꯡ ꯉꯝꯕ ꯅꯠꯇꯦꯀꯣ ꯍꯥꯏꯕꯗꯤ ꯁꯥꯟꯅꯕ ꯈꯨꯗꯤꯡꯒꯤ ꯑꯗꯨꯝ ꯑꯗꯨꯝ ꯊꯣꯡꯕꯅꯤꯀꯣ ꯅꯣꯏ ꯍꯟ ꯗꯛ ꯉꯝꯃꯗꯤ ꯍꯟ ꯃꯊꯪꯗ ꯑꯇꯣꯞꯄꯗꯨ ꯉꯝꯕꯅꯤ ꯑꯗꯨꯃꯥꯏꯅ ꯇꯧꯕꯅꯦ ꯀꯣꯟꯅ ꯍꯥꯏꯕꯗꯤ ꯍꯟꯖꯤꯟ ꯍꯟꯖꯤꯟ ꯑꯗꯨꯃꯥꯏꯅꯗꯤ ꯉꯝꯗꯕꯅꯦꯍꯦ
ꯉꯝꯕꯅꯦ
ꯍꯟꯗꯛꯇꯤ ꯃꯥ ꯃꯣꯏꯁꯦ ꯍꯟꯗꯛꯇꯤ ꯃꯗꯥꯎ ꯌꯥꯝ ꯐꯕꯅꯦꯕ ꯃꯣꯏꯁꯦ ꯑꯄꯪ ꯑꯄꯪꯕꯗꯀꯣ ꯑꯄꯪ ꯑꯄꯪꯕꯗ ꯄꯥꯟꯅꯕ ꯐꯪꯕꯅꯦ
ꯀꯅꯥꯅ ꯍꯥꯏꯒꯦ ꯑꯄꯪꯕ ꯄꯥꯟꯅꯩ ꯍꯥꯏꯅ
ꯏꯁ ꯂꯣꯏꯅꯄꯪꯕ ꯉꯥꯛꯇꯅꯦ ꯌꯦꯡꯉꯣ ꯈꯜꯂꯨꯅꯦ ꯅꯪ
ꯅꯍꯥꯟꯒꯤ ꯅꯍꯥꯟꯒꯤ ꯁꯥꯟꯅꯈꯤꯕꯗꯣ ꯍꯥ ꯍꯥ ꯂꯥꯟꯁ ꯇꯥꯕ ꯈꯣꯏ ꯈ꯭ꯋꯥꯏꯗꯒꯤ ꯑꯀꯣꯟꯕ ꯈꯣꯏꯒ ꯁꯥꯟꯅꯈꯤꯕꯅꯤꯀꯣ ꯅꯣꯏꯒꯤꯗꯣ ꯑꯗꯨꯒ ꯑꯩꯈꯣꯏꯗꯤ ꯑꯄꯪꯕꯈꯣꯏꯒ ꯍꯥꯏꯕꯤꯗꯦ ꯑꯗꯨꯏꯁꯨ ꯌꯥꯔꯒ ꯆꯪꯂꯛꯄꯅꯦꯅ ꯈꯜꯂꯦꯕꯀꯣ ꯍꯣꯏ ꯈ꯭ꯋꯥꯏꯗꯒꯤ ꯑꯀꯣꯟꯕꯗ ꯂꯩꯒꯔ ꯋꯥꯔꯤ ꯑꯍꯥꯟꯕꯗ ꯂꯩꯕ꯭ꯔꯥ ꯃꯣꯏꯁꯦ ꯌꯥꯔꯦ ꯁꯥꯟꯅꯕ ꯌꯥꯔꯦꯅ ꯆꯪꯍꯟꯕꯅꯦꯕ ꯈꯪꯕ꯭ꯔꯥ
ꯅꯠꯇꯦꯍꯦ ꯍꯦ ꯅꯠꯇꯦ ꯅꯍꯥꯟ ꯉꯔꯥꯡ ꯉꯔꯥꯡ ꯅꯍꯥꯟ ꯅꯣꯏꯒ ꯁꯥꯟꯅꯈꯤꯕꯗꯣ
ꯑꯗꯣ ꯀꯅꯥꯅ ꯀꯅꯥꯅ ꯈ꯭ꯋꯥꯏꯗꯩ ꯄꯪꯕꯅꯤ ꯍꯥꯏꯒꯦ ꯑꯗꯨ ꯑꯗꯨꯗꯒꯤ ꯍꯦꯟꯅ ꯄꯪꯕꯅ ꯑꯣꯏꯅ ꯀꯥꯟꯅꯔꯤꯗꯨꯗꯤ
ꯃꯣꯏꯁꯦ ꯌꯥꯝ ꯍꯩꯕꯗꯤ ꯅꯠꯇꯦꯕ ꯈꯪꯕ꯭ꯔꯥ ꯑꯗꯨ ꯑꯁꯤ ꯒꯣꯜ ꯀꯤꯞꯄꯔꯕꯨ ꯑꯥ ꯑꯥ ꯕꯣꯜ ꯑꯗꯨ ꯐꯥꯕ ꯃꯤꯗꯨꯅꯀꯣ ꯍꯥꯏ ꯃꯟꯕꯒꯤꯅꯀꯣ ꯅꯠꯇ꯭ꯔꯗꯤ ꯅꯣꯏꯅ ꯉꯝꯒꯗꯧꯕꯅꯦ ꯌꯥꯝꯅ ꯍꯥꯏꯕꯗꯤ ꯕꯣꯜꯒꯁꯦ ꯌꯥꯝ ꯆꯥꯒꯗꯧꯕꯅꯦ ꯃꯣꯏꯁꯦ ꯑꯗꯨ ꯅꯨꯄꯥꯗꯣ ꯍꯥꯏꯃꯟꯕꯩꯅꯦ ꯑꯗꯨꯁꯨ ꯄꯪꯉꯦ ꯍꯥꯏ ꯈꯪꯗꯦꯗ ꯂ ꯍꯥꯏꯕ
ꯅꯪꯅ ꯍꯥꯏꯕꯗ ꯅꯪꯅ ꯍꯥꯏꯔꯛꯄꯗꯒꯤꯅꯦ ꯅꯪꯅ ꯄꯪꯉꯦꯅ ꯍꯥꯏꯔꯛꯄꯗꯒꯤꯅꯦꯗ ꯅꯣꯏꯁꯦ ꯅꯣꯏꯁꯦ ꯅꯤꯝꯐꯨ ꯉꯔꯥꯡ ꯑꯩꯈꯣꯏ ꯑꯩꯈꯣꯏꯒ ꯄꯥꯟꯅꯈꯤꯕꯗꯣ
ꯍꯣꯏ
ꯅꯤꯐꯨ ꯇꯔꯦꯠꯅꯦ ꯅꯣꯏꯒ ꯄꯥꯟꯅꯈꯤꯕꯗꯨꯅ ꯌꯥꯡꯈꯩꯅꯤꯀꯣ ꯑꯗꯨ
ꯑ
ꯀꯅꯥꯅ ꯍꯦꯟꯅ ꯄꯪꯒꯦ ꯄꯥꯅꯈꯤꯕꯗꯣ ꯑꯗꯨꯒ ꯅꯪꯅ ꯑꯄꯪꯕ ꯀꯣꯏꯒꯦ ꯄꯥꯅꯍꯟꯁꯤ ꯂꯧ ꯍꯥꯏ
ꯗꯣ ꯅꯣꯏꯗꯤ ꯀꯣ ꯑꯗꯨ ꯅꯨꯃꯤꯠꯇ ꯅꯣꯏꯁꯦ ꯉꯥꯏꯍꯥꯛ ꯈꯔ ꯃꯇꯝ ꯄꯤꯔ ꯁꯅꯔꯗꯤ ꯅꯣꯏ ꯁꯣꯏꯗꯅ ꯅꯣꯏ ꯁꯤꯅꯤꯀꯣ
ꯍꯥꯏ
ꯅꯣꯏ ꯊꯣꯜꯂꯤꯗꯣ ꯑꯗꯨ ꯑꯗꯨꯀꯥꯟꯗ ꯅꯣꯏꯅ ꯊꯣꯜꯂꯤꯗꯣ ꯀꯔꯤꯒꯤꯔꯥ ꯍꯥꯏꯔꯒꯦ ꯍꯥꯏꯗꯤ ꯅꯣꯏꯅ ꯍꯥꯏꯕꯗꯤ ꯑꯌꯥꯀꯥꯡꯆꯤꯛꯑꯦ
ꯃꯤꯅ ꯍꯥꯏꯅꯕ ꯑꯃ ꯂꯩ
ꯏꯅꯥꯎꯅꯨꯄꯥ ꯑꯥ
ꯑꯩꯈꯣꯏꯒꯤ ꯃꯤꯁꯤꯡꯗꯣ
ꯎꯝ
ꯃꯣꯏꯗꯤ ꯑꯍꯩꯕꯒ ꯄꯥꯟꯅꯔꯒꯗꯤ ꯍꯩꯒꯅꯤ ꯄꯪꯕꯒ ꯄꯥꯟꯅꯕꯗꯤ ꯄꯪꯒꯅꯤꯅ ꯍꯥꯏꯕꯅꯦ ꯃꯔꯝ ꯈꯪꯕ꯭ꯔꯥ ꯍꯩꯕꯒ ꯄꯥꯟꯅꯔꯒꯗꯤ ꯃꯣꯏꯁꯦ ꯑꯇꯣꯞꯄ
ꯁꯥꯟꯅꯕꯒꯤ ꯇꯦꯛꯅꯤꯛꯇꯣ ꯑꯗꯣ ꯑꯃ ꯇꯧꯔꯛꯀꯅꯤꯕ ꯈꯪꯕ꯭ꯔꯥ
ꯑꯝ
ꯍꯣꯏ ꯏꯃꯥꯅ ꯒꯣꯜ ꯇꯧꯔꯛꯑꯦꯅꯦ ꯌꯥꯔꯦ ꯀꯥꯏꯗꯦ ꯍꯣꯔꯦꯟ ꯑꯃꯨꯛ ꯇꯧꯕ ꯌꯥꯢ ꯑꯗꯨꯒ ꯑꯄꯪꯕ ꯈꯣꯏ ꯑꯥ ꯑꯄꯪꯕ ꯈꯣꯏꯗꯣ ꯑꯄꯪꯕ ꯈꯣꯏꯒ ꯑꯇꯣꯞꯄꯒ ꯄꯥꯟꯅꯕꯗ
ꯍꯦ ꯃꯥꯁꯤꯡ ꯃꯥꯟꯅ ꯊꯤꯕꯅꯤꯍꯦ ꯑꯩꯈꯣꯏꯒ ꯄꯥꯅꯕꯗꯗꯤ ꯑꯩꯈꯣꯏꯗꯤ ꯑꯍꯨꯝꯅꯦ ꯃꯣꯏꯅ ꯑꯅꯤꯅꯦ ꯑꯗꯨꯒ ꯅꯪꯅ ꯄꯪꯉꯦ ꯍꯥꯏꯔꯝꯕ ꯀꯥꯡꯕꯨꯗꯣ
ꯄꯪꯉꯦꯗꯤ ꯍꯥꯏꯗꯦ ꯅꯣꯏ ꯍꯥꯏꯔꯗꯤ ꯍꯥꯏꯕꯅꯤꯗ
ꯑꯗꯨꯗꯤ ꯍꯥꯏꯕ ꯌꯥꯔꯣꯏꯅꯦ ꯎꯝ ꯃꯗꯨ ꯀꯥꯡꯕꯨꯗꯣ ꯅꯪ ꯅꯪꯅ ꯄꯪꯉꯦꯅ ꯍꯥꯏꯔꯝꯕ ꯀꯥꯡꯕꯨꯗꯣ ꯃꯣꯏ ꯒ ꯄꯥꯟꯅꯕꯗꯅꯦ ꯅꯣꯏꯒꯤ ꯀꯥꯡꯕꯨꯒ ꯃꯣꯏꯒ ꯄꯥꯟꯅꯕꯗ ꯃꯁꯤꯡꯁꯦ ꯑꯅꯤꯃꯛ ꯖꯤꯔꯣꯅꯤ ꯈꯜꯂꯣ
ꯎ ꯎ ꯎ ꯑꯗꯨꯒꯤꯅꯦ
ꯐꯔꯦꯅꯦ ꯅꯣꯏꯕꯨ ꯉꯝꯃꯕ ꯑꯩ ꯄꯩꯁꯥ ꯈꯨꯗꯛꯇ ꯂꯨꯄꯥ ꯆꯥꯃꯉꯥ ꯊꯥꯔꯛꯀꯦ ꯍꯥꯏꯗꯨꯅꯤ ꯑꯩꯈꯣꯏꯅ ꯉꯝꯕ ꯇꯥꯔꯕꯥ ꯅꯪꯅ ꯂꯤꯁꯤꯡ ꯑꯍꯨꯝ ꯍꯥꯏꯕ꯭ꯔꯥ ꯂꯤꯁꯤꯡ ꯑꯅꯤ ꯍꯥꯏꯔꯥ ꯄꯤꯒꯦ ꯍꯥꯏꯗꯣ
ꯇꯔꯥ ꯄꯤꯒꯦ
ꯑꯩ ꯊꯥꯖꯗ꯭ꯔꯦ ꯑꯗꯨꯃꯛꯇꯤ
ꯂꯤꯁꯤꯡ ꯇꯔꯥ ꯄꯤꯒꯦꯁꯦ ꯅꯣꯢꯒꯤ ꯑꯗꯨꯃꯥꯢꯅꯒ ꯉꯝꯗꯣꯏꯕ ꯅꯣꯏꯒꯤꯗꯣ ꯉꯝꯃꯣꯏ
ꯌꯥꯝ ꯑꯠꯆꯥ ꯍꯧꯖꯤꯛ ꯌꯥꯝ ꯆꯥꯎꯈꯤꯅꯨꯗ
ꯑꯁ ꯆꯥꯎ ꯆꯥꯎꯊꯣꯛꯄ ꯃꯤ ꯌꯥꯝ ꯂꯩ ꯍꯥꯏꯕꯗꯤ ꯇꯨ ꯊꯥꯎꯖꯟ ꯇ꯭ꯋꯦꯟꯇꯤ ꯇꯨꯗꯨꯗ ꯃꯣꯏꯅ ꯉꯝꯈꯤꯕꯅꯦ
ꯍ ꯍ
ꯍꯟꯗꯥꯛꯁꯨ ꯁꯣꯢꯗꯅ ꯉꯝꯒꯅꯤ ꯈ꯭ꯋꯥꯏꯗꯒꯤꯅ ꯑꯍꯩꯕ ꯅꯨꯄꯥ ꯑꯃ ꯌꯥꯎꯔꯤ ꯑꯩꯈꯣꯏ ꯀꯥꯡꯕꯨꯗ
ꯏꯁ ꯃꯥ ꯁꯥꯟꯅꯕꯁꯨ ꯍꯥꯏꯇꯕꯅꯤꯅꯦ ꯃꯤꯅ ꯍꯥꯏꯕꯗꯤ ꯃꯥ ꯃꯊꯟꯗ ꯍꯩꯔꯒ ꯁꯥꯟꯅꯕ ꯌꯥꯄꯣꯠ ꯅꯠꯇꯦꯅꯦ ꯃꯤ ꯄꯨꯂꯞ ꯍꯩꯕꯒꯤ ꯑꯁ ꯉꯝꯕꯅꯦ ꯅꯠꯇ꯭ꯔꯒ ꯌꯦꯡ ꯈꯛ
ꯑꯗꯨꯗ ꯈꯤꯇꯪ ꯍꯩꯇꯦꯅ ꯍꯥꯏꯔꯤꯁꯤ ꯃꯤ ꯑꯅꯤ ꯑꯍꯨꯝ ꯈꯛꯇꯅꯤ ꯂꯣꯏꯅ ꯃꯈꯣꯡ ꯃꯥꯟꯅꯕꯅꯤ
ꯑꯗꯨꯅꯤ ꯍꯥꯏꯕꯗꯤ ꯑꯟ ꯗꯨ ꯃꯤ ꯈꯔ ꯂꯣꯏꯅꯧ ꯍꯥꯏꯕꯒꯤ ꯁꯥꯟꯅꯕ ꯋꯥ ꯑ ꯉꯝꯕ ꯋꯥꯅꯦꯕ ꯑꯗꯨ ꯅꯠꯇꯗꯤ ꯀꯗꯥꯏꯗꯒꯤ ꯃꯥ ꯃꯊꯟꯗ ꯃꯥ ꯃꯊꯟꯇ ꯍꯩꯌ‌ꯦꯅ ꯃꯊꯟ ꯅꯪꯅ ꯍꯥꯏꯕꯗꯨꯗꯤ ꯅꯃ ꯅꯪꯅ ꯑꯗꯨ ꯄꯜ ꯂꯩ
ꯃꯥ ꯌꯥꯎꯕꯒꯤ ꯍꯥꯏꯕꯒꯤ ꯃꯔꯝ ꯑꯃ ꯂꯩ ꯃꯔꯝꯗꯤ ꯂꯝꯖꯤꯡꯕ ꯅꯨꯄꯥ ꯂꯝꯖꯤꯡꯕ ꯃꯤ ꯍꯥꯏꯔꯤꯁꯦ
ꯎꯝ
ꯂꯝꯖꯤꯡꯕ ꯍꯥꯏ ꯖ‌ꯦ ꯌꯥꯝꯅ ꯃꯔꯨꯅꯤ ꯂꯝꯖꯤꯡꯕ ꯍꯩꯇ꯭ꯔꯗꯤꯅꯦ
ꯎꯝ
ꯃꯥꯒꯤ ꯃꯈꯥꯗ ꯂꯩꯔꯤꯕ ꯃꯤꯁꯤꯡꯁꯤ ꯀꯌꯥꯃꯨꯛ ꯍꯩꯔꯒꯁꯨꯅꯦ ꯁꯨꯛꯑꯣꯏ ꯑꯣꯏꯔꯣꯏ ꯁꯦꯡꯅ ꯍꯥꯏꯒꯦ
ꯍꯣꯏ ꯗꯨꯕꯨꯗꯤ
ꯍꯥ ꯆꯨꯝꯅ ꯍꯥꯏꯕꯅꯦ ꯑꯩꯗꯤ ꯑꯗ ꯂꯝꯖꯤꯡꯕ ꯅꯨ ꯄꯥꯗꯣ ꯑꯩꯈꯣꯏꯒꯤꯗꯣ ꯋꯥꯔꯜ ꯀ꯭ꯂꯥꯁꯅꯤ ꯈꯪꯕ꯭ꯔꯥ ꯄ꯭ꯔꯤꯊꯤꯕꯤꯗ ꯈ꯭ꯋꯥꯏꯗ ꯍꯩꯕꯟ